ꯍꯜꯂꯣ
ꯇꯥꯕ꯭ꯔ‌ꯣ
ꯑꯣ ꯇꯥꯏꯌꯦ ꯇꯥꯏꯌꯦ ꯇꯥꯕ꯭ꯔ‌ꯣ ꯕꯥꯥꯏ
ꯇꯥꯔꯦ ꯇꯥꯔꯦ
ꯍꯜꯂꯣ ꯑꯣ ꯑꯗꯨꯝ ꯂꯩꯔꯤꯌꯦ ꯅꯪꯗꯤ
ꯅꯨꯡꯉꯥꯏꯔꯤ
ꯎꯝ ꯅꯨꯡꯉꯥꯏꯔꯤꯗ ꯄꯪꯂꯩ ꯂꯩꯔꯤ ꯍꯥꯏꯗꯨꯅꯤ ꯅꯪꯗꯤ ꯀꯃꯥꯏ ꯀꯃꯥꯏꯅ ꯇꯧꯔꯤꯝꯅꯣ
ꯂꯩꯔꯤ ꯑꯗꯨꯝꯅ
ꯍ‌ꯣ ꯆꯥꯛ ꯏꯁꯤꯡ ꯆꯥꯔꯕꯣ ꯀꯃꯥꯏꯅ ꯇꯧꯒꯦ
ꯎꯝ ꯆꯥꯛ ꯆꯥꯔꯦ ꯆꯥꯗ꯭ꯔꯤꯕꯣ
ꯆꯥꯔ‌ꯦ ꯆꯥꯛ ꯆꯥ ꯇ‌ꯣꯛꯑ ꯁꯨꯝ ꯋꯥꯀꯤꯡ ꯊ‌ꯣꯂꯝꯕꯅꯤ
ꯀꯅꯥ ꯀꯅꯥ ꯂꯩꯅꯣ ꯀꯅꯥ ꯀꯅꯥ ꯂꯩꯌ‌ꯦ ꯇꯥꯕ꯭ꯔꯣ ꯇꯥꯗ꯭ꯔꯣ ꯑꯃꯨꯛ ꯇꯥꯕ꯭ꯔꯣ ꯇꯥꯕ꯭ꯔꯣ ꯑꯣꯖꯥ ꯑꯧꯝ ꯇꯥꯒꯤꯗ꯭ꯔꯦꯅꯦ